ꯍꯜꯂꯣ
ꯑꯣ
ꯑꯣ ꯀꯩꯗꯧꯔꯤꯅꯣ ꯍꯍꯤ ꯑꯟꯑꯣꯗꯤꯕꯜ ꯀꯤꯗꯧꯔꯤꯅꯣ
ꯀꯩꯁꯨ ꯇꯧꯗꯤꯌꯦ ꯑꯗꯨꯝ ꯐꯝ ꯂꯩꯔꯤꯅ
ꯆꯥꯔꯕ꯭ꯔꯣ ꯑ ꯑꯐ
ꯑꯧ ꯉꯁꯥꯏꯟ ꯆꯥꯔꯦ
ꯀꯔꯤ ꯏꯟꯁꯥꯡ ꯆꯥꯕ꯭ꯔꯥ
ꯑ ꯃꯩꯇꯩ ꯂꯣꯟꯁꯨ ꯉꯥꯡꯕ ꯍꯩꯇꯦ ꯑꯩꯗꯤ ꯑꯍꯍ
ꯁꯤꯅꯦ ꯍꯩꯇꯦ
ꯅꯣꯛꯄꯗꯤ ꯌꯥꯏꯅ
ꯉꯥꯏꯈꯣ ꯒꯔꯤꯔꯥ
ꯍꯥꯥ
ꯑꯟꯏꯟꯇꯦꯜꯂꯤꯖꯦꯕꯜ ꯉꯥꯏꯇꯣꯀꯣ ꯉꯥꯏ ꯑꯝꯗꯥ ꯑꯣ ꯀ꯭ꯔꯤ ꯏꯟꯁꯥꯡ ꯆꯥꯏ ꯍꯥꯏꯕ ꯅꯪꯗꯣ
ꯑ
ꯀꯣꯟ ꯀꯔꯤꯔꯥ ꯅꯪ ꯍꯥꯏꯕꯗꯣ ꯀꯔꯤ ꯏꯟꯁꯥꯡ ꯆꯥꯕ꯭ꯔꯥ
ꯑꯩꯈꯣꯏꯔꯣ ꯏꯟꯖꯥꯡ ꯃꯃꯤꯡ ꯐꯥꯎ ꯀꯥꯎꯈ꯭ꯔꯦ
ꯒꯦ ꯀꯥꯎꯕ꯭ꯔꯥ ꯏꯁꯥꯡ ꯍꯥꯥꯎ ꯇꯕꯒꯤꯔ
ꯑ ꯍꯟꯖꯥꯡꯁꯨ ꯍꯥꯎꯗ
ꯑꯁ ꯋꯥꯅꯨꯡꯉꯗꯤ ꯍꯥꯏ ꯑꯩꯈꯣꯏꯁꯨꯍꯠꯇ ꯀꯣꯔꯤꯉ ꯏꯔꯨ ꯊ ꯈꯣꯏꯔꯦꯟꯒꯥꯏꯔ ꯊ ꯍꯣ ꯕꯣꯁ ꯅꯥꯕꯨ ꯆꯠꯐꯝ ꯃꯐꯝꯗꯣ ꯂꯩ ꯅꯪꯗꯤ ꯀꯔꯤ ꯀꯔꯤ ꯇꯧꯔꯒ ꯂꯩꯕ꯭ꯔꯥ
ꯑꯌꯦ
ꯑꯗꯨꯝ ꯇꯨꯝ꯭ꯔꯒ ꯆꯥꯕ ꯇꯨꯝ꯭ꯔꯒ ꯆꯥꯕ ꯂꯩꯕ
ꯇꯨꯝꯃꯒ ꯆꯥꯔꯒ ꯂꯩꯕꯅꯦ
ꯑꯦ ꯑꯦ ꯌꯥꯝ ꯐ ꯏ ꯈꯨꯣ ꯅꯨꯡꯉꯥꯏ
ꯑ ꯑ ꯌꯥꯝ ꯅꯨꯡꯉꯥꯏꯇꯕꯅꯦ
ꯇꯨꯝꯕ ꯆꯥꯕ ꯈꯪꯗꯅ ꯑꯗꯨꯗꯣ ꯏꯁꯗꯣ ꯁꯥꯕ ꯌꯥꯔꯦ ꯁꯥꯛꯄ꯭ꯔꯣ
ꯑꯣ ꯇꯨꯝꯕ ꯆꯥꯕ ꯈꯪꯗꯅ ꯍꯥꯏꯕꯗ꯭ꯔꯥ ꯑꯩ ꯅꯣꯡꯅꯤꯡꯕꯁ ꯇꯥꯕꯅꯤꯗ
ꯅꯪ ꯁꯤꯅ ꯑꯍꯥꯟꯕ꯭ꯔꯣ
ꯑꯧ ꯅꯨꯁꯤꯅ ꯅ꯭ꯌꯨ ꯀꯃꯔꯅꯤ ꯀꯩ ꯅ
ꯀꯔꯤꯅꯥ ꯑꯁ ꯑꯣꯁꯨ ꯇꯧꯃꯟꯥꯟꯕꯗꯤ ꯐꯣꯟꯁꯨ ꯍꯟꯗ꯭ꯔꯦꯠ ꯐꯥꯎ ꯃꯁꯛ ꯎꯗ꯭ꯔꯦ
ꯑ ꯑꯣ ꯇꯗ ꯑꯗꯨꯅꯤ ꯀꯅꯔ
ꯍꯣꯔꯦꯟꯗꯨꯅ ꯂꯧꯕ ꯆꯠꯀꯅꯤꯀꯣ ꯍꯋꯥꯏ ꯀꯣ ꯄꯨꯡ ꯃꯉꯥ ꯑꯗꯨꯋꯥꯏꯗ ꯅꯪꯗꯤ ꯀꯔꯤ ꯀꯔꯤ ꯍꯣꯏ ꯌꯥꯒꯅꯤ ꯑꯗꯣ ꯅꯪ ꯀꯔꯤ ꯀꯔꯤ ꯍꯣꯠꯅꯔꯒ ꯂꯩꯕ꯭ꯔꯥ
ꯑꯁ ꯑꯩ ꯍꯣꯠꯅꯗ꯭ꯔꯤꯅꯦ ꯏꯁꯇꯨꯗꯦꯅꯤ ꯀꯩꯅꯣ
ꯇꯣꯛ ꯑꯣꯏꯔꯁꯨ ꯍꯥꯏꯕꯗꯤ ꯂꯩꯗꯅ ꯑꯁꯗꯦ ꯅꯣꯔꯤꯁ ꯅꯪꯦ
ꯑꯁ ꯑꯗꯨꯗꯤ ꯍꯥꯏꯁꯨ ꯑꯗꯨꯝ ꯌꯨꯝꯗ ꯑꯗꯨꯝ ꯂꯩꯅꯦ
ꯀ꯭ꯂ꯭ꯂꯥꯁꯇꯤꯛ ꯑꯃꯥꯏꯅ ꯆꯠꯄ
ꯑꯦꯠꯃꯤꯁꯟ ꯇꯧꯗ꯭ꯔꯤꯑꯕ ꯑꯣ ꯇꯧꯅꯤꯡꯉꯥꯏꯗꯤ ꯇꯧꯕ ꯑꯣ ꯏꯂꯚꯦꯟ ꯀꯥꯗꯕ ꯑꯗꯣ ꯑꯦꯠꯃꯤꯁꯟ ꯇꯧꯕꯗ ꯐꯛ ꯇꯥꯕ
ꯑꯣ ꯑꯣ ꯀꯔꯤ ꯀꯣꯂꯦꯖꯇ ꯀꯥꯒꯦꯅ ꯈꯟꯕ꯭ꯔꯥ ꯅ ꯃꯦꯛꯇ ꯁꯀꯨꯜ ꯇꯒ
ꯅꯣꯅꯦꯗ ꯀꯥꯁꯨ ꯑꯗꯨꯝ ꯇꯧꯔꯅꯦ ꯑꯗꯣ ꯁꯤ ꯕꯤꯁ ꯁꯤꯅ ꯑꯩꯗꯤ ꯕꯣꯔꯠꯇ ꯀꯥꯅꯤ ꯈꯔ ꯐꯔꯛ ꯇꯥꯅꯤ ꯍꯥꯏꯕ
ꯀꯩꯁꯨ ꯄꯥꯏꯗꯅꯣ
ꯀꯪꯗꯦ ꯁꯤꯒꯅꯦꯆꯔ ꯑꯃ ꯂꯧ ꯍꯥꯏꯕ꯭ꯔꯥ ꯀꯔꯤ ꯍꯥꯏꯕꯥ ꯄꯨꯛ ꯈꯪꯗꯅꯤ
ꯅꯦꯗ ꯅ ꯅꯗ ꯁꯦꯟꯇ꯭ꯔꯦꯜꯒ ꯆ ꯇꯥꯟꯃꯦ ꯀꯥ ꯁꯟ ꯍꯇ꯭ꯔꯦꯜꯒꯤ ꯅꯠꯇ꯭ꯔꯣ
ꯑꯁ ꯑꯩꯗꯤ ꯀꯣꯔꯦꯁꯄꯣꯟꯗꯦꯟꯒꯤ ꯊꯝꯅꯤꯡꯕꯅꯤꯅꯦ ꯔꯤꯒꯨꯂꯔ ꯆꯠꯅꯤꯡꯗꯦꯕ
ꯇꯧꯕꯅꯤꯅ
ꯑꯧ ꯑꯗꯨꯗ ꯇꯧꯒꯦ ꯇꯧꯦ ꯅꯕ ꯌꯥꯗꯕ
ꯑꯗꯨꯝ ꯃꯤ ꯌꯥꯔꯒ ꯌꯥꯟꯅꯔꯒ ꯑꯗꯨꯝ ꯇꯧꯋꯦꯅ ꯀꯔꯤꯒꯤꯦ ꯅꯪ ꯌꯥꯗꯕ
ꯀꯪꯗ
ꯎꯝ
ꯅꯪ ꯆꯍꯤ ꯀꯌꯥꯗꯤ ꯁꯨꯔꯦ
ꯑꯩꯩꯗꯤ ꯅꯆꯦꯅꯦ
ꯑꯧ ꯏꯆꯦ ꯑꯣꯏꯔꯁꯨ ꯍꯥꯏꯕ ꯌꯥꯏꯗꯅ
ꯑꯩꯗ ꯇ꯭ꯋꯦꯟꯇꯤ ꯐꯣꯔ ꯏꯔꯁꯅꯦ
ꯋꯥ
ꯑꯗꯨꯅꯦ ꯅꯪꯗꯤ ꯑꯉꯥꯡꯅꯦ
ꯀꯔꯅꯦ
ꯑꯗꯨꯗꯤ ꯉꯔꯥꯡ ꯉꯥꯈꯥ ꯑꯗꯨꯁꯨ ꯄꯣꯛꯄꯗ ꯉꯥꯏꯔꯤꯕ ꯉꯥꯈꯥꯅꯦ
ꯑ
ꯍ ꯀꯥꯎ ꯌꯥꯦꯅ
ꯅꯣꯏ ꯏꯅꯥꯎ ꯅꯨꯄꯥꯒꯨꯝꯕ ꯂꯩꯕ꯭ꯔꯥ
ꯂꯩꯇꯦ ꯑꯩꯅ ꯈ꯭ꯋꯥꯏꯗꯒꯤꯇꯣꯟꯕꯤꯅꯤ ꯈꯣꯏ ꯑꯁ ꯀꯔꯤ ꯍꯥꯏꯁꯔꯥ ꯑꯂꯥꯎ ꯌꯦꯡꯕꯩꯅꯦ
ꯑꯗꯨ ꯉꯥꯡꯕ ꯌꯥꯗꯦ
ꯍꯩꯇꯦ ꯉꯥꯡꯊꯣꯛꯄ
ꯑ ꯈꯋꯥꯗꯤ ꯈꯋꯥꯗꯤ ꯀ ꯑꯣ ꯂ ꯉ
ꯑ
ꯌꯥꯏ ꯌꯥꯏ
ꯅꯪꯗꯤ ꯅꯪꯒꯤ ꯁꯤꯕ꯭ꯂꯤꯡꯁ ꯀꯌꯥ ꯂꯩꯕ꯭ꯔꯥ
ꯎꯝ ꯃ ꯑꯍꯨꯝꯝ
ꯑꯣ ꯑꯣ ꯅꯪꯅ ꯀꯅꯥꯅ ꯑꯍꯟꯕ꯭ꯔꯥ
ꯑ ꯏ ꯂꯩꯕ ꯑꯃ ꯃꯥꯗ ꯇ꯭ꯋꯦꯟꯇꯤ ꯐ ꯇ꯭ꯦꯟꯇꯤ ꯁꯤꯛꯁ ꯀ ꯇꯁꯔꯒꯗ
ꯐꯩ ꯃꯥꯗꯤ ꯀ꯭ꯔꯤ ꯀ꯭ꯔꯤ ꯍꯣꯠꯅꯔꯒ ꯂꯩꯕ ꯋꯥ
ꯗ ꯀꯩꯁꯨ ꯍꯅꯦꯗ ꯃꯥꯗ ꯁꯤꯁꯤꯡꯖꯦ ꯁ꯭ꯀꯨꯜ ꯊ ꯆꯥꯒꯗꯤ ꯇꯧꯋꯤꯗ
ꯑꯣ ꯑꯣ ꯀꯔꯤ ꯈꯨꯟꯗ ꯇꯧꯕ꯭ꯔꯥ ꯌꯥꯝ ꯐꯩꯌꯦ ꯑꯣ ꯑꯣ ꯌꯥꯝ ꯐꯩꯌꯦ ꯌꯥꯝ ꯐꯩꯅ ꯆꯦꯅꯦ ꯅꯪꯅꯦ ꯑꯗꯨꯒ ꯑꯃꯗꯨꯅ ꯀꯅꯥ
ꯏꯆꯦ ꯑꯅꯤ ꯂꯩꯌꯦ ꯑꯗꯨꯒ ꯏꯅꯥꯎ ꯏꯅꯥꯎꯅꯨꯄꯤ
ꯑꯁ ꯅꯪꯅ ꯅꯨꯄꯥ ꯑꯃꯈꯛꯇ
ꯑꯥꯎ
ꯑꯁ ꯃꯅꯝꯛ ꯀꯟꯕꯖꯥꯠꯅꯤꯅꯦ
ꯑꯥ
ꯅꯨꯄꯥ ꯑꯃꯈꯛꯇ ꯉꯥꯏꯔꯒ ꯏꯌꯥꯝꯃꯨ ꯅꯨꯀꯣꯟ ꯇꯥꯟꯕꯗꯣ ꯅꯪꯔꯣ ꯎ ꯍ
ꯑ ꯃꯥꯅꯦ ꯑꯩꯗꯤ
ꯁꯨꯅꯦ ꯑꯗꯨꯃꯥꯏ ꯇꯥꯎꯕ ꯌꯥꯒꯦꯀꯣ ꯅꯃꯥꯟꯅꯁꯦꯕꯣ ꯀꯔꯤ ꯏꯔꯥ ꯅꯪꯅ ꯑꯗꯨ ꯃꯥ ꯇꯧꯔꯗꯣꯏꯔꯤꯕ ꯅꯣꯏ ꯐꯦꯃꯤꯂꯤꯒꯤꯗꯤ ꯌꯥꯝ ꯕꯔꯗꯟ ꯈ꯭ꯔꯅꯤ ꯍꯠ ꯑꯥꯎ ꯄꯨꯀꯔꯤꯒꯤ ꯅꯨꯄꯤ ꯉꯅ ꯊꯤꯕ
ꯈꯤꯪꯗꯩ ꯏꯃꯥꯅ ꯌꯥꯗꯕꯒꯤ
ꯑ ꯅꯪ ꯆꯍꯤ ꯀꯌꯥ ꯁꯨꯔꯕ꯫ ꯍꯝ ꯌꯥꯔꯦ ꯉꯥꯎꯁꯤ ꯌꯥꯝ ꯉꯥꯎꯁꯤꯟꯅꯒꯅꯨꯀꫭ ꯑꯉꯥꯡ ꯑꯣꯏꯔꯒ꯫
ꯑꯦ ꯑꯁ ꯑꯩꯗꯤ ꯅꯨꯡꯁꯤꯅꯗꯤꯗ ꯑꯩ ꯑꯩꯒꯤ ꯑꯦꯝ ꯏꯟ ꯂꯥꯏꯐꯗꯤ ꯄꯥꯁꯇꯔꯅꯤ ꯀꯩꯅꯣ꯫
ꯍꯥ ꯅꯣꯡ ꯅꯤꯅꯤꯁꯤ ꯇꯥꯟꯅ ꯃꯅ ꯗꯨꯝ ꯀꯣꯔꯅꯔꯗ ꯁꯤꯦ ꯇꯥꯟꯟꯅ ꯂꯪꯉꯦ ꯍꯥꯏꯕ ꯋꯥꯗꯣ ꯇꯥꯔꯒ ꯍꯤ ꯍꯤ ꯍꯤ ꯇꯧꯔꯝꯃꯅꯤ
ꯑꯦ ꯁꯦꯇꯥꯟꯁꯨ ꯑꯗꯨꯝ ꯁꯞꯄꯣꯔꯠ ꯇꯧꯋꯤꯗ
ꯑꯗꯨꯅꯤ ꯅꯪ ꯑꯗꯨ ꯅꯪ ꯁꯦꯇꯥꯟ ꯃꯆꯥꯅꯤ꯫ ꯑꯗꯨ ꯅꯪ ꯀꯥꯔꯟ ꯅꯪꯅ ꯌꯨꯝꯗ ꯀꯥꯔꯟ ꯌꯥꯝ ꯇꯧꯔꯒꯅꯤ ꯈꯪꯉꯦ ꯑꯩ꯫
ꯅꯪꯗꯤ ꯆꯍꯤ ꯌꯥ ꯆꯤ ꯌꯥꯝꯑꯒ ꯌꯨꯝ ꯄꯥꯝꯕꯁꯨ ꯈꯪꯗꯦ ꯑ ꯑ꯫
ꯑ ꯉꯥꯗꯤꯑꫭ ꯑꯩꯈꯣꯏꯁꯨ ꯌꯨꯝ ꯄꯥꯅꯤꯡꯉꯥꯏ ꯐꯔꯤ ꯑꯣꯏꯔꯣꯏ ꯍꯦ ꯀ꯭ꯔꯤꯔꯣ꯫
ꯑꯣꯏꯔꯅꯤ꯫
ꯍꯟꯗꯛ ꯌꯨꯠꯀꯤ ꯌꯥꯝꯅ ꯐ꯭ꯔꯦꯁ ꯑꯣꯏꯕ ꯃꯇꯝꯗ ꯀꯔꯤ ꯌꯨꯝ ꯄꯥꯟꯕ
ꯎꯝ
ꯑꯣꯏꯔꯣꯏ꯫ ꯇꯕꯅꯤ
ꯄꯦ
ꯑꯗꯨ ꯅꯪ ꯎꯁꯀꯣ ꯀꯥꯕꯔꯣꯏꯗ꯭ꯔꯣ ꯍꯟꯗ
ꯑꯥꯎ ꯑꯦ ꯀꯥꯒꯅꯤ
ꯇꯨ ꯎ ꯀꯔꯤꯅꯣ ꯊꯦꯡ ꯗꫭ ꯅꯪ ꯑꯦꯗꯃꯤꯁꯟ ꯇꯧꯕꯥ ꯃꫭꯏꯒꯤ ꯑꫭ ꯃꫭꯏꯗꯥ ꯍꯥꯏꯕꯗꯤ
ꯑꯩ ꯑꯩ ꯨꯜ ꯍꯥꯟꯅ ꯀꯥꯏꯕ ꯀꯥ ꯑꯕꯗꯣ
ꯑꯥ
ꯀꯩꯊꯦꯜꯃꯟꯕꯤꯗ ꯑꯗꯨꯝ ꯂꯩꯕꯅꯦꯕ꯫ ꯆꯍꯤ ꯑꯅꯤ ꯑꯍꯨꯝ ꯑꯦꯟꯁꯤ ꯁꯤ
ꯃꯅꯤ ꯈꯔꯤꯔꯅꯤ ꯀꯨꯂꯦ ꯅꯣꯏ ꯑꯩꯒꯤ ꯇꯥꯗꯦ ꯀꯣ ꯑꯣ ꯄ꯭ꯔꯥꯏꯚꯦꯠ ꯄ꯭ꯔꯥꯏꯚꯦꯠ ꯁ꯭ꯀꯨꯜꯗꯨꯁꯨ ꯑꯁꯤ ꯁꯤꯐꯥꯏꯒꯤ ꯂꯩꯕ꯭ꯔꯥ ꯑꯣ ꯑꯣ ꯌꯥꯝ ꯐꯥꯏ ꯑꯗꯨꯗꯤ ꯑꯦꯛꯖꯥꯝꯔꯥ ꯀꯣꯆꯤꯡ ꯂꯧꯔꯒ ꯑꯦꯛꯖꯥꯝꯂ ꯀꯔꯤꯅꯣ ꯊꯥꯈ꯭ꯔꯣꯅ꯫
ꯑꯁ ꯌꯥ ꯑꯩ ꯇꯧꯅꯤꯡꯗ꯭ꯔꯦꯅꯦ꯫
ꯌꯥꯔꯦ ꯅꯪꯅ ꯂ ꯆꯠꯈ꯭ꯔꯣ ꯑꯗꯨ ꯁꯥꯔꯇꯤꯐꯤꯀꯦꯠꯇꯅ ꯂ ꯇꯔꯣ
ꯑꯥꯎ ꯂ ꯁꯨꯔꯨꯔꯞ ꯄꯔꯤ ꯃꯉꯥ
ꯎꯝ ꯑꯗꯨꯅ ꯐꯒꯅꯤ ꯅꯪꯗꯤ ꯀꯔꯤꯁꯨ ꯇꯧꯅꯤꯡꯗꯦ ꯑꯗꯨ ꯀꯔꯤꯒꯤ ꯑꯦꯟ ꯁꯤ ꯁꯤ ꯗꯤ ꯌꯥꯎꯕ꯭ꯔꯥ ꯍꯥꯏꯅꯦ
ꯑꯩꯔꯣ ꯇꯨꯋꯦꯐ ꯇꯨꯋꯦꯐ ꯇꯨꯋꯦꯜꯐ ꯂꯣꯏꯔꯒ ꯑꯗꯨꯝ ꯇꯧꯧꯕꯅꯤꯅ
ꯍꯣꯏ ꯑꯗꯨ ꯅꯪ ꯁꯤꯐꯥꯏꯒꯤ ꯂꯥꯏꯟꯗ ꯏꯟꯇꯔꯦꯁ ꯀꯨꯝꯕ
ꯑ ꯑꯗꯨ ꯑꯗꯨ ꯂꯩꯕꯩꯅꯤꯅꯦ ꯣꯠ ꯁꯤꯁ ꯁꯤꯗ ꯑꯗꯨꯝ ꯆꯪꯕꯅꯦꯕ ꯅꯥꯏꯟ ꯔꯤ ꯄꯤ ꯇꯧꯕ ꯕꯣꯔꯠꯇꯤ ꯑ ꯅꯥꯏꯟꯗꯣ ꯑꯗꯨꯝ ꯇꯝꯕ ꯂꯣꯏ꯫ ꯅꯤꯕ ꯄ꯭ꯔꯣꯃꯣꯁ ꯌꯥꯝ ꯐꯪꯈ꯭ꯔꯕꯅꯦꯕ ꯑꯣ ꯁꯥꯔ ꯄꯜ ꯁꯀꯨꯜꯗꯨꯗꯣ ꯑꯗꯨ ꯆ ꯀꯥꯒꯦ ꯇꯧꯕ ꯇꯦꯟ ꯇꯦꯟꯗꯔꯩ ꯀꯥꯒꯦ ꯇꯧꯕ꯫ ꯇꯣ ꯌꯥꯗꯕ ꯅꯥꯏꯟ ꯔꯤꯄꯤꯠ ꯇꯧꯗꯗꯤ ꯌꯥꯗꯦ
ꯑꫭ
ꯌꯥꯗ꯭ꯔꯦ
ꯑꯗꯨꯗꯤ ꯔꯨꯄꯤꯠ ꯇꯧꯅꯣ
ꯇꯧꯈ꯭ꯔꯦ ꯂꯣꯏꯔꯦ ꯇꯦꯟꯐꯥꯎ ꯂꯣꯏꯔꯦ꯫
ꯑꯗꯨꯗꯨꯗ ꯆ ꯀꯗꯥ ꯀꯥꯒꯅꯤ
ꯈꯪꯗꯦ ꯃꯇꯥꯡ ꯆꯥꯕ ꯃ ꯊꯤ ꯇꯥꯔꯦ꯫
ꯎ ꯇꯝ ꯍꯦꯒꯅꯤꯀꯣ ꯏ ꯄꯃꯨꯗ꯭ꯔꯣ ꯆꯍꯤꯗꯣ
ꯑ ꯄꯥꯝꯃꯨꯗꯤ ꯑꯩꯗꯤ ꯑꯉꯥꯡ ꯌꯥꯝꯕ ꯑꯣꯏꯔꯤ
ꯎ ꯅꯪꯁꯦ ꯅꯪꯉꯣꯟꯗ ꯀꯔꯤꯅꯣ ꯌꯥꯝ ꯅꯥꯀꯦ ꯍꯥꯏꯁꯤꯔꯥ ꯄꯥꯝꯕ ꯌꯥꯝ ꯂꯧꯅꯤꯡꯕ ꯅꯪꯒꯤ ꯕꯦꯅꯤꯐꯤꯠ ꯑꯣꯏꯕ ꯀꯔꯤꯩꯁꯨ ꯅꯪ ꯄꯥꯝꯗꯦ ꯈꯪꯉꯦ ꯅꯪꯒꯤ ꯋꯥꯉꯥꯡꯗꯒꯤ ꯈꯪꯉꯦꯕ
ꯅꯪꯒꯤ ꯑꯁꯤ ꯑꯁꯤꯃꯛꯇꯤ ꯑꯩ ꯇꯧꯕ ꯌꯥꯗꯦ ꯑꯀ꯭ꯔꯤ ꯑꯁꯤ ꯁꯨꯕ ꯌꯥꯗꯦ ꯍꯥꯏꯕꯒꯤ ꯋꯥꯈꯜ ꯂꯩꯇꯦꯕ ꯅꯪꯉꯣꯟꯗ
ꯑ ꯌꯥꯝ ꯇꯥꯛꯄꯤꯌꯣ
ꯍꯟ ꯇꯕꯣ ꯍꯃ ꯀꯁꯅ ꯁ ꯦꯛ ꯁꯒ ꯂꯑꯣꯇꯅꯦ
ꯅꯣꯏ ꯅꯣꯏꯁꯤ ꯌꯥꯝ ꯌꯥꯝꯂ ꯁꯥꯏ ꯌꯥꯝ
ꯍꯣꯏ ꯌꯥ ꯑꯗꯨꯅꯦ ꯎꯝ ꯇ ꯆꯠꯂꯣ ꯆꯠꯂꯣ ꯆꯠꯠꯇ꯭ꯔꯤ ꯏꯟꯁꯥꯡꯅꯦꯕ ꯆꯥꯕꯗꯣ ꯀꯥꯎꯈ꯭ꯔꯦ ꯑꯩ ꯦ ꯑ ꯄꯣꯀꯗꯥꯕ ꯆꯥꯕ ꯌꯥꯕ꯭ꯔꯣ
ꯑ ꯌꯥꯏꯏ
ꯐꯏꯌꯦ ꯐꯌꯦ ꯀꯨꯀꯗꯥ ꯌꯥꯔꯦ ꯊꯝꯃꯒꯦꯀꯣ
ꯑ ꯊꯝꯃꯣ ꯑ ꯑ ꯑ ꯊꯝꯃꯦ ꯊꯝꯃꯦ